ꯅꯨꯡꯉꯥꯏꯔꯤꯌꯦ ꯏꯆꯦ ꯃꯈꯣꯟ ꯇꯥꯗꯕ ꯀꯨꯏꯔꯦꯅ ꯇꯧꯔꯛꯏꯅꯦ
ꯑ ꯑꯩꯁꯤ ꯅꯪꯉꯣꯟꯗ ꯐꯣꯟ ꯇꯧꯒꯦ ꯈꯜꯂꯝꯃꯤꯅꯤ ꯅꯣꯏꯒꯤ ꯑꯥ ꯀꯩꯅꯣꯗ ꯂꯧꯕꯨꯛꯇ ꯍꯟꯗꯛ ꯁ꯭ꯨꯤꯠꯀ꯭ꯔꯣꯟ ꯆꯨꯖꯥꯛ ꯃꯌꯥꯝ ꯊꯥꯕꯗꯣ
ꯑꯥ ꯏꯆꯦ
ꯅꯣꯏ ꯐꯣꯇꯣ ꯊꯥꯒꯠꯅꯔꯛꯄꯗꯣ ꯎꯏꯌꯦ ꯑꯩꯁꯦ
ꯎꯝ ꯀꯣꯏꯕ ꯂꯥꯛꯁꯤ ꯔꯥꯅ ꯑꯩꯅ ꯈꯜꯂꯝꯃꯤꯅꯤ ꯅꯣꯏꯒꯤ ꯊꯪꯅꯕꯗꯨ ꯅ ꯇꯔꯕꯨꯁ ꯌꯥꯝ ꯍꯧꯋꯤꯅꯦ
ꯑꯥ ꯍꯧꯋꯦ ꯏꯆꯦ ꯑꯩꯈꯣꯏ ꯑꯗꯥꯋꯥꯏꯗ ꯂꯧꯕꯨꯛ ꯂꯧꯕꯁꯤꯡꯗꯣ ꯂꯧ ꯂꯣꯏꯅꯈꯤꯕꯗꯣ ꯑꯗꯨꯗ ꯍꯥꯡꯉ ꯂꯩꯕ ꯃꯇꯝꯗꯨꯗ ꯑꯗꯨꯃꯥꯏꯅ ꯏꯟꯁꯥꯡ ꯅꯥꯄꯤ ꯑꯣꯏꯅ ꯃꯌꯥꯝ ꯃꯌꯥꯝ ꯊꯥꯅꯕꯗꯣ ꯇꯔꯕꯨꯁ ꯑꯣꯏꯒꯦꯔꯥ ꯍꯪꯒꯥꯝ ꯇꯝꯗꯅ ꯍꯪꯒꯥꯝ ꯃꯨꯂꯥ ꯃꯌꯥꯝ ꯊꯕꯤ ꯍꯧꯖꯤꯛꯅ ꯑꯃꯨꯛ ꯆꯨꯆꯥꯛ ꯁꯨꯏꯠ ꯀꯣꯔꯅ ꯀꯩꯀꯥ ꯂꯣꯏꯅ ꯊꯥꯅꯕ ꯇꯔꯕꯨꯁ ꯀꯩꯅꯣꯝ ꯊꯥꯟꯅꯕ ꯃꯇꯝꯗꯣ
ꯎꯝ
ꯑꯗꯨꯒꯨꯝꯕ ꯑꯣꯏꯅ ꯃꯌꯥꯝ ꯌꯥꯝ ꯊꯥꯅꯩꯌꯦ ꯏꯆꯦ
ꯐꯩꯌꯦ ꯑꯗꯨꯁꯨ ꯀꯥꯟꯅꯕ ꯊꯕꯛꯅꯤ ꯍꯥꯏꯗꯤ ꯄꯩꯁꯥꯁꯨ ꯐꯪꯉꯦ ꯊꯕꯛꯁꯨ ꯍꯥꯏꯗꯤ ꯏꯁꯥꯗ ꯊꯕꯛ ꯈꯥꯡꯍꯟꯖꯗꯕꯗꯣ
ꯃꯥꯅꯦ ꯑꯥ ꯑꯗꯨꯅꯦ ꯏꯆꯦ ꯑꯩꯈꯣꯏꯗꯤ ꯍꯥꯏꯗꯤ
ꯀꯟꯅꯔꯦ
ꯎꯝ ꯍꯣꯏ ꯂꯧ ꯀꯩꯀꯥꯅꯣ ꯍꯥꯏꯗꯤ ꯂꯧꯅ ꯂꯣꯏꯔꯀꯥꯟꯗ ꯑꯗꯨꯝ ꯐ꯭ꯔꯤꯅ ꯂꯩꯗꯣꯏꯅꯦꯕ ꯂꯧꯕꯨꯛꯇꯣ
ꯃꯥꯅꯤ ꯂꯩꯗꯣꯏꯅꯤ
ꯑꯗꯨꯣ ꯑꯩꯈꯣꯏꯗꯤ ꯄꯩꯁꯥ ꯄꯥꯏꯗꯅ ꯀꯌꯥ ꯂꯧꯕꯁꯨ ꯅꯠꯇꯕꯅꯤꯅ ꯑꯗꯨꯗ ꯄꯩꯁꯥ ꯈꯔ ꯇꯥꯜꯍꯧꯗ꯭ꯔꯗꯤꯀꯣ
ꯎꯝ ꯎꯝ
ꯀꯩꯅꯣ ꯑꯣꯏꯗꯕ ꯎꯝ ꯁꯦꯟ ꯂꯥꯛꯄꯒꯤ ꯀꯩꯅꯣꯁꯦ ꯂꯩꯇꯕ ꯂꯧꯁꯤꯗꯤ ꯌꯣꯟꯗꯦꯕ ꯍꯥꯏꯗꯤ ꯑꯩꯈꯣꯏ ꯆꯥꯅꯕ ꯀꯣꯟꯅꯥꯅꯕ ꯏꯆꯦ
ꯎꯝ ꯎꯝ
ꯑꯗꯨꯅ ꯑꯗꯨꯒꯨꯝꯕꯁꯤꯗ ꯑꯃꯨꯛ ꯄꯩꯁꯥ ꯈꯔ ꯇꯥꯟꯍꯧꯕ ꯑꯗꯨꯃꯥꯏꯅ ꯇꯧꯕ ꯑꯗꯨ ꯑꯃꯨꯛ ꯂꯣꯏꯔꯀꯥꯟꯗ ꯀꯩꯀꯩ ꯊꯥꯕ ꯌꯥꯕ ꯑꯃꯨꯛ ꯊꯥ ꯌꯦꯡꯕ
ꯎꯝ ꯎꯝ
ꯑꯗꯨꯃꯥꯏꯅ ꯑꯣꯏꯔꯤ ꯏꯆꯦ ꯑꯁ ꯍꯟꯗꯛꯇꯤ ꯐꯩꯌꯦ ꯈꯔ ꯑꯗꯨꯅꯅꯦ ꯑꯩꯁꯦ ꯍꯣꯡ ꯍꯣꯡꯅ ꯌꯣꯟꯊꯣꯛꯑꯦ ꯑꯍꯥꯟꯕꯗꯗꯤ ꯇꯥꯡꯉꯦ ꯏꯆꯦ ꯑꯗꯣ ꯍꯧꯖꯤꯛꯇꯤꯅꯦ ꯍꯣꯡ ꯍꯣꯡꯅ ꯑꯗꯨꯝ ꯌꯣꯟꯊꯣꯛꯑꯦꯕ
ꯑꯗꯨꯅꯦ ꯕꯖꯥꯔꯗ ꯀꯁꯨ ꯑꯗꯨꯝ ꯇꯥꯡꯉꯦ ꯅꯣꯏ ꯑꯗꯨꯏ ꯃꯐꯝꯗꯒꯤ ꯃꯤꯅ ꯍꯧꯕꯒꯤ ꯂꯥꯂꯣꯟ ꯅꯨꯄꯤꯁꯤꯡꯅ ꯂꯧꯕꯗꯨꯅ ꯅꯣꯏꯉꯣꯟꯗꯩ ꯂꯧꯕ ꯋꯥꯅꯦꯕ ꯃꯣꯏꯅ ꯕꯖꯥꯔꯗꯒꯤ ꯇꯥꯡ ꯇꯥꯡꯅ ꯌꯣꯜꯂꯦꯕ ꯑꯗꯨꯅꯤ ꯑꯩꯅ ꯍꯥꯏꯗꯤ ꯅꯣꯏꯅ ꯑꯣꯔꯒꯥꯅꯤꯛ ꯅꯤ ꯈꯣꯠꯄꯅꯤ ꯀꯥꯏꯅ ꯍꯥꯏꯕꯗꯨꯗꯅꯦ ꯑꯩꯥꯁꯦ ꯑꯁ ꯆꯠꯂꯒ ꯂꯩꯅꯤꯡꯉꯦ ꯑꯝꯇꯪ ꯀꯣꯏꯔꯨꯒꯦꯗꯤ ꯈꯟꯕ ꯑꯗ ꯁꯟꯗꯦꯒꯨꯝꯕꯅ ꯆꯗꯤꯃꯨ ꯊꯕꯛꯁꯦ ꯁꯪꯗꯕ ꯑꯗꯨ ꯑꯩꯁꯦ ꯂꯩꯩꯔꯦ
ꯀꯣꯏꯔꯣ ꯏꯆꯦ ꯍꯥꯏꯗꯤ ꯂꯣꯏ ꯒꯤꯗꯣꯔꯦꯕ ꯑꯣꯏꯗ꯭ꯔꯤꯀꯥꯟꯇ ꯑꯣꯏꯅ ꯀꯣꯏꯔꯛꯑꯣ ꯑꯩꯈꯣꯏ ꯑꯩꯈꯣꯏꯒꯤꯗꯤ ꯏꯆꯦ ꯍ ꯁꯨ ꯍꯥꯎꯕꯅꯤ ꯍꯥꯏꯗꯤ ꯎ ꯑꯩꯈꯣꯏꯒꯤꯅꯦꯅ ꯊꯥꯒꯠꯄ ꯅꯠꯇꯕ ꯊꯥꯅꯕꯗꯣ ꯈꯨꯟꯄꯍꯣꯌꯅꯤꯁꯨ ꯌꯥꯗꯕ ꯍꯥꯏꯗꯤ ꯑꯩꯈꯣꯏꯁꯨ ꯑꯗꯨꯃꯥꯏꯅ ꯃꯤꯉꯣꯟꯗ ꯄꯣꯠ ꯂꯩꯔ ꯇꯥꯔꯒ ꯐꯠꯇꯕ ꯍꯥꯞꯆꯤꯟꯕ ꯃꯤꯁꯨ ꯐꯠꯂꯣꯏ ꯆꯞ ꯃꯥꯟꯅꯕꯗꯣ ꯑꯗꯨꯅ ꯕꯕꯥꯍꯣꯏꯅ ꯍꯥꯔꯒꯨꯝꯕꯗꯣ ꯀ ꯍꯥꯞꯀꯨꯝꯕꯁꯦ ꯍꯥꯔꯗꯤ ꯗꯥꯏꯔꯦꯛꯇꯤ ꯍꯥꯞꯇꯦꯕ ꯏꯆꯦꯗꯣ ꯀ ꯑꯃꯨ ꯃꯨꯛ ꯇꯤꯟꯒꯨꯝꯕ ꯌꯥꯝ ꯇꯥꯕ ꯃꯇꯝꯒꯨꯝꯕꯗ ꯗꯣ ꯑꯗꯨꯀꯟ ꯌꯥꯝ ꯇꯧꯗꯦꯗ ꯌꯥꯝꯅ ꯇꯝꯜꯂꯀꯥꯟꯗꯕꯨ ꯍꯤꯗꯥꯛ ꯀꯨꯝꯕ ꯇꯤꯟ ꯇꯥꯗꯅꯕ ꯀꯥꯞꯊꯣꯛꯄ ꯑꯗꯨ ꯑꯗꯨꯃꯥꯏ ꯃꯔꯀ ꯃꯛꯇ ꯌꯥꯎꯋꯦꯕ ꯀꯣ
ꯎꯝ ꯑꯗꯨꯒꯨꯝꯕꯗꯨꯗꯤ ꯀꯩꯁꯨ ꯀꯥꯏꯗꯦꯗꯀꯣ ꯑꯥ ꯑꯗꯨ ꯇꯤꯜꯍꯥ ꯍꯤꯗꯥꯛ ꯍꯥꯏꯕꯗꯤ ꯑꯗꯨꯝ ꯂꯣꯏ ꯇꯧꯅꯕ ꯉꯥꯛꯇꯅꯦꯕ ꯑꯥ ꯑꯗꯨ ꯃꯥꯒꯤ ꯅꯨꯃꯤꯠꯇꯣ ꯑꯗꯨꯝ ꯂꯩꯗꯅ ꯑꯗꯨ ꯂꯣꯏꯔ ꯀꯥꯟꯗ ꯍꯦꯛꯄꯗꯨꯗꯤ ꯀꯩꯁꯨ ꯀꯥꯏꯗꯦꯕ ꯊꯨꯅ ꯆꯥꯎꯅꯕ ꯀꯥꯞꯁꯤꯟꯕꯒꯨꯝꯕ ꯅꯦꯕꯥ
ꯎꯝ ꯑꯗꯨꯒꯨꯝꯕꯗꯤ ꯇꯧꯗꯦ ꯏꯆꯦ ꯍꯥꯏꯗꯤ ꯑꯊꯨ ꯆꯥꯎꯅꯕ ꯑꯗꯨꯃꯥꯏꯅ ꯖꯔ ꯆꯥꯎꯁꯜꯂꯅꯤ ꯃꯤ ꯍꯠ ꯀ ꯆꯕꯅꯤ ꯗꯏꯔ ꯍꯥ ꯏꯟꯇꯥꯏ
ꯗꯤꯃꯤꯒꯤ ꯄꯥꯡꯊꯕ ꯁꯤꯊꯕ ꯇꯧꯔꯣꯏ ꯇꯞ ꯇꯞꯅ ꯑꯣꯏꯔꯛꯏꯅꯦꯕ ꯐꯠꯇꯕꯗꯣ
ꯃꯥꯅꯦ ꯍꯧꯖꯤꯛꯀꯥꯟꯒꯤꯁꯦ ꯂꯣꯏ ꯍꯥꯞꯅꯕꯒꯤꯀꯣ ꯃꯤꯅꯁꯨꯅꯦꯕ ꯑꯩꯈꯣꯏꯗ ꯐꯝꯍꯟꯕꯒꯤꯞ ꯄꯔꯥꯒꯨꯝꯕ ꯌꯥꯝ ꯍꯥꯏꯕꯗꯣ
ꯑꯥ ꯑ
ꯑꯗꯨꯃꯥꯏꯅ ꯍꯥꯏꯌꯦ ꯑꯗꯣ ꯑꯩꯈꯣꯏꯅ ꯍꯥꯞꯇꯦꯕ ꯑꯩꯈꯣꯏꯗꯤ ꯑꯗꯨꯨ ꯈꯁꯨ ꯌꯥꯗ ꯇꯦ ꯑꯩꯈꯣꯏꯅꯁꯨ ꯌꯥꯗꯦ ꯇꯧꯒꯨꯝꯁꯦ ꯍꯥꯏꯗꯤ ꯐꯠꯇꯕꯗꯨꯗꯤ ꯇꯧꯗꯕꯅ ꯐꯩꯅꯗ꯭ꯔꯦ ꯏꯁꯦ
ꯍꯩ ꯎꯝ
ꯃꯤꯅ ꯄꯩꯁꯥ ꯃꯌꯥꯝ ꯐꯪꯅꯤꯡꯉꯦꯅꯕꯨ ꯍꯦꯛꯇ ꯑꯗꯨꯃꯥꯏꯅ ꯇꯧꯔꯒ ꯌꯣꯜꯂꯅꯤ ꯁꯣꯛꯄꯗ ꯑꯣꯏ ꯇꯨ
ꯎꯝ
ꯎ ꯈꯔ ꯈꯔ ꯁꯦꯠꯇꯣꯛꯇ꯭ꯔꯗꯤ ꯏꯆꯦ ꯃꯌꯥꯝ ꯐꯪꯅꯩꯑꯅ ꯑꯩꯈꯣꯏꯁꯨ ꯑꯗꯨꯝ ꯇꯧꯔꯁꯤ ꯄꯨꯟꯅ ꯃꯥꯡꯃꯤꯟꯅꯔꯤ
ꯃꯥꯅꯦ ꯍꯌꯦ ꯋꯥꯃꯤꯟꯅꯗꯣꯏꯅꯤ ꯑꯗꯨꯅꯤ ꯑꯗꯨꯃꯥꯏꯅ ꯎꯝ ꯄꯣꯠ ꯆꯩ ꯊꯥꯔꯤꯁꯤꯡꯁꯦ ꯁꯨꯃꯥꯏꯅ ꯂꯣꯏꯅꯃꯛ ꯋꯥꯈꯜꯁꯦ ꯆꯦꯟꯅꯔꯗꯤꯅꯦ ꯑꯩꯈꯣꯏꯁꯦ ꯆꯥꯎꯈꯠꯇꯨꯕ ꯑꯋꯥꯕꯗꯨ ꯀꯌꯥ ꯂꯩꯅꯔꯣꯏꯗꯕ ꯑꯗꯣ ꯍꯧꯖꯤꯛꯇꯤ ꯑꯩꯒꯤ ꯑꯩꯒꯤꯗ ꯈꯜꯂꯒ ꯑꯗꯨꯃꯥꯏꯅꯥ ꯇꯧꯅꯔꯦ ꯑꯗꯨꯅ ꯍꯥꯏꯗꯤ ꯌꯥꯝꯅ ꯅꯧꯅ ꯅꯧꯅ ꯂꯥꯏꯅꯥ ꯇꯤꯟꯅꯥ--꯫ ꯃꯤꯁꯤꯡꯁꯦ ꯂꯣꯏꯅ ꯃꯈꯟ ꯃꯈꯟ ꯂꯅꯥ ꯂꯣ ꯇ꯭ꯔꯅꯦ ꯑꯗꯩꯗꯤ ꯆꯍꯤꯒ ꯆꯥꯟꯅꯗꯅ ꯈꯔ ꯍꯦꯛ ꯋꯥꯡꯈꯠ ꯑꯗꯩꯒꯤꯗꯤ ꯗꯥꯄꯤꯇꯤꯁ ꯂꯩꯔꯦꯒ ꯇꯧꯋꯦꯒ ꯇꯧꯋꯦꯕ ꯍꯧꯖꯤꯛꯀꯥꯟꯁꯦ
ꯑꯠꯇꯣꯟ ꯏꯆꯦ ꯑꯥ ꯑꯉꯥꯡꯕ ꯆꯥꯗꯕꯥꯎ ꯑꯦ ꯇꯧꯋꯦ ꯍꯥꯏꯕ ꯑꯉꯥꯡꯕ ꯆꯥꯒꯁꯦ ꯑꯗꯨ ꯈꯪꯗꯦ ꯂꯥꯏꯅꯥꯁꯤꯁꯨ ꯃꯈꯜ ꯃꯈꯜ ꯐꯅꯥꯝꯅꯦ
ꯃꯈꯜ ꯃꯈꯜꯅꯦ ꯑꯗꯨꯅꯦ ꯍꯋꯥꯏꯖꯥꯔ ꯂꯣꯟꯕꯁꯤꯗꯐꯧꯗ ꯊꯨꯅ ꯀꯥꯏꯅꯕꯒꯤ ꯏꯟꯗꯤꯌꯥ ꯀ ꯍꯥꯥꯞ ꯄꯦꯍꯥꯏ ꯑꯗꯩ ꯌꯨꯕ ꯁꯨꯡꯕꯁꯤꯁꯨ ꯌꯨꯔꯤꯌꯥ ꯍꯥꯞꯄꯤ ꯃꯍꯥꯎ ꯀꯩꯅꯣ ꯇꯧꯅꯕ ꯃꯌꯥ ꯀꯟꯅ ꯑꯗꯨꯗꯤ ꯀꯩꯗ ꯐꯒꯦ
ꯄꯦꯏꯟ
ꯄꯦꯌꯦ ꯑꯗꯨꯗꯤ ꯑꯩꯈꯣꯏ ꯆꯥꯔꯤꯕ ꯆꯥꯛꯁꯦ ꯑꯐꯕ ꯑꯃꯝ
ꯃꯥꯅꯦ ꯃꯥꯅꯦ ꯑꯗꯨꯗꯅꯤ ꯏꯆꯦ ꯍꯥꯟꯅꯒꯤ ꯊꯥꯏꯅ ꯑꯍꯟꯒꯩꯗꯤ ꯎ ꯑꯊꯤ ꯁꯥꯡ ꯁꯥꯡꯅ ꯄꯨꯟꯁꯤꯅꯔꯝꯕ
ꯅꯨꯡꯁꯤꯡꯅꯔꯕ ꯑꯣꯏꯗꯦꯕ ꯑꯗꯩꯗꯤ ꯂꯧꯎ ꯁꯤꯡꯎꯕꯃꯛꯇ ꯑꯣꯏꯔꯣ ꯊꯥꯏꯅꯒꯤ ꯃꯑꯣꯡꯒ ꯍꯧꯖꯤꯛꯀ ꯁꯨꯃꯥꯟ ꯃꯥꯟꯅꯗ꯭ꯔꯦ ꯍꯧꯖꯤꯛꯇꯤ ꯄꯣꯠꯊꯣꯛ ꯌꯥꯝꯅ ꯐꯪꯅꯕꯅꯦꯅ ꯍꯥꯔꯁꯤ ꯑꯗꯨꯝ ꯍꯥꯞꯄꯦꯕ ꯑꯗꯨ ꯑꯗꯨꯝ ꯍꯥꯁꯦ ꯆꯥꯁꯤꯜꯂꯤꯅꯤ ꯈꯣꯏꯅ ꯑꯗꯩ ꯑꯁꯔꯦꯗꯤꯑꯣ ꯗꯀꯥꯁꯨ ꯌꯥꯝ ꯑꯦꯚꯔꯗꯥꯥꯏꯁ ꯇꯧꯕꯤꯅꯦ ꯐꯧ ꯑꯗꯨ ꯃꯈꯜ ꯄꯣꯊꯣꯛ ꯍꯦꯟꯅ ꯄꯨꯊꯣꯛꯄ ꯑꯗꯨꯒꯤ ꯃꯐꯝꯗꯒꯤꯗꯨ ꯍꯥꯏ ꯌꯣꯜꯂꯤ ꯑꯗꯨ ꯂꯩ ꯄꯤꯌꯨ ꯀꯃꯥꯏꯅ ꯌꯥꯝ ꯇꯧꯔꯤꯅꯦ
ꯍꯣꯏ ꯑꯗꯨ ꯑꯗꯨꯅꯦ ꯏꯆꯦ ꯍꯥꯏꯗꯤ ꯑꯗꯨꯒꯨꯝꯕ ꯄꯣꯠ ꯂꯩꯕꯗꯅꯦ ꯏꯆꯦ ꯐꯖꯅꯤ ꯌꯥꯝ ꯐꯖꯩ ꯀꯥꯏꯅ ꯗ ꯂꯩꯔꯨ ꯌꯥꯕ ꯅꯠꯇꯦ ꯍꯥꯏꯗꯤ ꯅꯣꯡꯉꯥꯜꯂꯒ ꯄꯨꯔꯛꯄꯁꯦ ꯏꯆꯦ ꯍꯦꯛꯇ ꯄꯠꯂꯝꯕ
ꯂ ꯄꯒ ꯑ
ꯎꯝ ꯑꯗꯨ ꯑꯣꯏ ꯍꯥꯏꯕ ꯑꯗꯨꯅꯅꯦ ꯍꯧꯖꯤꯛꯀꯥꯟꯗꯤ ꯈꯔ ꯆꯦꯛꯁꯤꯟꯗꯕ ꯌꯥꯗꯦ ꯍꯥꯏꯕ ꯄꯣꯠ ꯂꯩꯕ ꯑꯣꯏꯇꯥꯔꯁꯨ ꯃꯈꯔꯦ ꯈꯨꯨꯏꯕꯅꯕꯨ ꯍꯦꯟꯅ ꯐꯔꯦꯅ ꯍꯥꯏꯅꯔꯦ ꯇꯤꯟ ꯆꯥꯕ
ꯀꯣꯠꯄꯗꯨꯗꯤ ꯆꯥꯗꯣꯏ ꯁꯔꯨꯛ ꯈꯨꯣꯏꯕꯗꯨꯅ ꯇꯤꯟ ꯆꯥꯕꯗꯨꯅ ꯐꯔꯦꯕ
ꯇꯤꯟ ꯆꯥꯕꯅ ꯍꯥꯞꯆꯩꯅꯤ ꯃꯥ ꯑꯗꯨꯒ ꯅꯨꯡꯁꯥꯒ ꯁꯥꯒꯗꯤ ꯅꯣꯡꯃꯇꯪ ꯊꯝꯕꯕꯨ ꯌꯥꯗꯦ ꯌꯥꯕ ꯍꯥꯏ ꯄꯠꯂ ꯂꯩꯔ ꯆꯥ ꯌꯥꯗꯕꯤ ꯇꯧꯋꯦ ꯑꯗꯣ ꯑꯩꯈꯣꯏꯒꯤꯗꯤ ꯁꯤ ꯀꯩꯝꯇ ꯍꯥꯞꯇꯕꯅꯅꯦ ꯍꯥꯏꯦ ꯀꯦ ꯍꯥꯎꯗꯤ ꯍꯥꯎꯋꯦ ꯂꯩ ꯂꯥꯛꯄ ꯃꯤꯅꯦꯅꯅꯦ ꯑꯗꯨꯝ
ꯑꯗꯨꯅꯤ ꯃꯍꯥꯎ ꯇꯣꯉꯥꯟꯅ ꯊꯣꯛꯄꯗꯣ
ꯎꯝ ꯍꯥꯏꯗꯤ ꯆꯥꯕꯗꯁꯨ ꯏꯁꯥꯅ ꯏꯊꯟꯇꯣꯟ ꯏꯃꯣꯟ ꯁꯤꯡꯖꯕ ꯍꯥꯏꯒꯅꯤ ꯆꯗꯔꯥ
ꯎꯝ
ꯀꯩꯝꯇ ꯆꯥꯔꯒꯦ ꯍꯗ ꯏꯁꯥꯒꯁꯦ ꯐꯗꯧꯅ ꯈꯟꯕ ꯇꯥꯏꯞꯇ ꯇꯧꯕꯗꯣ ꯑꯗꯨꯒꯨꯝꯕꯁꯨ ꯊꯥꯖꯔꯕꯅꯤꯅ ꯑꯗꯨꯃꯥꯏꯅ ꯑꯣꯏꯔꯦ ꯑꯩꯆꯦ ꯏꯆꯦꯍꯣꯏꯁꯨ ꯂꯥꯛꯑꯣ ꯂꯣꯏ ꯂꯩꯕ
ꯂꯥꯛꯀꯦ ꯅꯣꯏꯔꯣꯝꯗ ꯂꯥꯛꯄꯗꯗꯒꯤꯅꯦ ꯃꯅꯥ ꯃꯁꯤꯡꯒꯁꯨ ꯌꯥꯝ ꯂꯩꯔꯅꯤ
ꯑ ꯏꯆꯦ ꯂꯥꯛꯑꯣ ꯑꯗꯨꯒ ꯏꯆꯦ ꯃꯥꯅꯦ ꯏꯆꯦ ꯍꯣꯏꯅꯅꯦ ꯈꯔ ꯌꯥꯝꯅ ꯑꯩꯈꯣꯏ ꯑꯗꯒꯤ ꯂꯩꯥꯏꯈ꯭ꯔꯣ ꯈꯔ--꯫ ꯍꯣꯡꯅ ꯑꯩꯅ ꯑꯗꯨꯝ ꯄꯤꯔꯒꯦ ꯏꯆꯦ ꯑꯗꯨꯒ ꯏꯆꯦꯍꯣꯏ ꯑꯗꯥꯏꯗ ꯈꯔ ꯈꯔ ꯏꯆꯦꯅ ꯆꯠꯂꯨꯕꯒꯤ ꯒꯥꯔꯤ ꯃꯃꯜ ꯃꯃꯜ ꯑꯣꯏꯅ ꯈꯔ ꯈꯔ ꯍꯦꯟꯒꯠꯂꯒ ꯌꯣꯟ ꯌꯥꯏ
ꯑꯥ ꯌꯥꯏ ꯌꯥꯏ ꯀꯔꯕꯥꯔ ꯃꯆꯥ ꯑꯃ ꯍꯧꯗꯣꯛ
ꯑꯥ ꯑꯗꯨꯃꯥꯏꯅ ꯇꯧꯔꯗꯤ ꯍꯥꯏꯗꯤ ꯑꯩꯈꯣꯏ ꯏꯆꯦꯒꯤꯗꯁꯨ ꯇꯣꯡꯕ ꯃꯌꯥꯝꯁꯨ ꯑꯐꯕꯥ ꯄꯤꯖꯕ ꯑꯗꯨꯃꯥꯏꯅ ꯑꯩꯈꯣꯏ ꯁꯣꯝꯗ ꯑꯗꯨꯝ ꯑꯌꯥꯝꯕꯅ ꯐꯪꯏ ꯍꯦꯟꯖꯥꯡ ꯑꯗꯨꯝ ꯊꯥꯟꯅꯕ ꯈꯣꯠꯄ ꯇꯧꯕ ꯑꯗꯨꯏꯁꯦ ꯑꯗꯨꯅ
ꯑꯗꯨꯅꯤ ꯐꯩꯌꯦꯕ ꯑꯗꯨꯃꯥꯏꯅ ꯑꯗꯒꯤ ꯅꯣꯏ ꯃꯥꯏꯀꯩ ꯁꯨꯝ ꯍꯥꯏꯗꯤ ꯑꯩꯈꯣꯏ ꯂꯝꯁꯤꯒꯤ ꯑꯣꯏꯅ ꯅꯣꯏꯒꯤ ꯃꯥꯏꯀꯩꯔꯣꯝꯁꯤꯅ ꯃꯅꯥ ꯃꯁꯤꯡ ꯄꯨꯊꯣꯛꯄꯗ ꯁꯨꯝ ꯄꯥꯎꯗ ꯀꯩꯗꯁꯨ ꯑꯗꯨꯝ ꯍꯥꯏꯕꯗꯣ ꯃꯥꯏ ꯄꯥꯛꯅ ꯐꯖꯅ ꯄꯨꯊꯣꯛꯑꯦ ꯅꯍꯥꯁꯤꯡ ꯂꯧꯎ ꯁꯤꯡꯎꯕꯒꯤ ꯀꯩꯅꯣꯗ ꯌꯥꯝꯅ ꯈꯨꯃꯥꯡ ꯆꯥꯎꯁꯤꯟꯅ ꯇꯧꯋꯦ ꯈꯣꯠꯂꯦ ꯑꯗꯒꯤꯗꯤ ꯍꯥꯏꯗꯤ ꯑꯣꯔꯒꯥꯅꯤꯛ ꯑꯣꯏꯕ ꯄꯣꯠ ꯌꯥꯝꯅ ꯐꯪꯉꯦ ꯈꯣꯠꯂꯦ ꯍꯥꯏꯗꯤ ꯑꯗꯨꯃꯥꯏꯅ ꯍꯥꯔ ꯅꯨꯡ ꯃꯤꯔꯝꯒꯤ ꯑꯣꯏꯕ ꯄꯣꯠꯇꯣ ꯍꯥꯞꯇꯦ ꯈꯣꯠꯇꯦ ꯑꯗꯨꯝ ꯍꯥꯏꯌꯦꯕ ꯑꯗꯣ ꯍꯧꯖꯤꯛ ꯑꯝꯇꯪ ꯆꯠꯂꯨꯁꯤ ꯈꯪꯅꯕꯁꯨ ꯂꯩꯔꯤꯕꯕꯨ ꯑꯩꯈꯣꯏꯅ ꯑꯗꯨꯝ ꯍꯥꯏꯗꯤ ꯑꯗꯨꯝ ꯍꯥꯏꯅꯕ ꯑꯗꯨꯕꯨ ꯍꯥꯏꯗꯤ ꯑꯩꯅ ꯒꯥꯔꯤ ꯊꯧꯕꯁꯨ ꯁꯨ ꯍꯩꯕ ꯅꯠꯇꯕꯅꯤꯅ ꯆꯠꯅꯤꯡꯉꯦꯅ ꯀꯣꯛ ꯂꯥꯛꯄ ꯁꯨ ꯌꯥꯗꯕ ꯑꯗꯩ ꯊꯕꯛꯁꯨ ꯑꯗꯨꯝ ꯆꯤꯟꯕꯗꯣ
ꯎꯝ ꯍꯣꯏ
ꯒꯥꯔꯤ ꯊꯧꯕꯤꯅꯕꯁꯦ ꯂꯩꯇꯕꯒꯤꯅꯦ ꯁꯪꯅꯕ ꯑꯗꯨꯝ ꯉꯥꯏꯔ
ꯑꯣ ꯏꯆꯦꯗ ꯀꯩꯅꯣ ꯇꯧꯌꯣ ꯂꯥꯏꯟꯗ ꯑꯣꯏꯔꯁꯨ ꯂꯥꯛꯑꯣ ꯑꯣ ꯑꯗꯨꯒ ꯅꯣꯡ ꯅꯤꯅꯤ ꯑꯍꯤꯡꯗ ꯊꯣꯛꯈ꯭ꯔꯒ ꯍꯜꯂꯣ ꯎ
ꯎꯝ ꯑꯗꯨꯁꯨ ꯌꯥꯕ ꯖꯥꯠꯅꯤ
ꯍꯣꯏ ꯑꯗꯨꯃꯥꯏꯅ ꯑꯗꯨꯒ ꯍꯥꯏꯗꯤ ꯑꯩꯈꯣꯏꯒꯤ ꯈꯤꯇꯪ ꯅꯠꯇꯕ ꯏꯆꯦ ꯍꯥꯏꯗꯤ ꯂꯕꯨꯛ ꯂꯐꯨꯛꯇꯣ ꯃꯌꯥꯝ ꯍꯧꯖꯤꯛ ꯇꯔꯕꯨꯁꯀꯁꯦ ꯊꯥꯕꯁꯦ ꯌꯥꯝ ꯐꯖꯩꯑꯦꯕ ꯎꯕꯗ ꯑꯗꯒꯤ ꯍꯥꯏꯗꯤ ꯍꯣꯏ ꯌꯦꯂꯣ ꯑꯗꯒꯤ ꯔꯦꯗ ꯑꯗꯒꯤ ꯄꯤꯡ ꯀꯥꯏꯅꯒ
ꯑꯥ
ꯈꯥꯏ ꯂ ꯈꯟꯉ ꯍꯥꯏꯗꯤ ꯃꯄꯥꯟ ꯂꯝꯗꯩ ꯄꯨꯁꯜꯂꯛꯄ ꯃꯔꯨ ꯑꯗꯨ ꯑꯗꯨꯒꯨꯝꯕ ꯃꯌꯥꯝꯗꯣ ꯌꯦꯡꯉ ꯈꯟꯒꯦ
ꯎꯝ ꯂꯥꯛꯀꯦ ꯍꯟꯗꯛꯀꯤ ꯁꯟꯗꯦꯁꯦ
ꯑꯥ
ꯁꯤꯗꯩꯁꯤꯗ ꯍꯦꯛꯇ ꯂꯥꯛꯑꯒꯦ ꯑꯉꯥꯡꯁꯨ ꯊꯕꯛ ꯆꯠꯂꯣꯏꯗꯕꯅꯤꯅ ꯃꯥ ꯄꯨꯔꯒ ꯍꯦꯛꯇ ꯂꯥꯛꯑꯒꯦ
ꯑ ꯍꯣꯏ ꯍꯣꯏ ꯂꯥꯛꯑꯣ ꯂꯥꯛꯑꯣ ꯏꯆꯦ ꯆꯥꯛꯀꯗꯣ ꯉꯟꯗꯥ ꯇꯧꯔꯒ ꯑꯩ ꯆꯥ ꯍꯥꯞꯄꯝꯃꯒꯦ ꯀꯩ ꯌꯦꯟꯖꯥꯡ ꯊꯥꯡꯉꯝꯃꯨꯒꯤ ꯏꯆꯦ
ꯑꯗꯨꯗꯤ ꯑꯗꯨꯝ ꯀꯥꯡꯁꯣꯏ ꯊꯣꯡ ꯑꯃꯁꯨ ꯏꯌꯥꯗ ꯌꯥꯏꯗ ꯍꯥꯏꯗꯤ ꯆꯥꯛ ꯆꯔꯥ ꯑꯃ ꯍꯔꯥꯎ ꯍꯔꯥꯎ ꯆꯥꯃꯤꯟꯅꯔ ꯂꯣꯏꯔꯦ ꯍꯥꯏꯗꯤ ꯑꯍꯥꯎꯕ ꯍꯣꯡꯉꯒꯥ ꯍꯦꯛꯇ ꯀꯩꯅꯣ ꯇꯧꯕꯁꯨ ꯅꯠꯇꯦꯅꯨꯡꯥꯏ ꯅꯨꯡꯉꯥꯏ
ꯑꯗꯨ ꯏꯆꯦ ꯑ ꯅꯣꯡ ꯍꯥꯥꯗꯣꯛ ꯂꯥꯛꯄꯗ ꯏꯆꯦ ꯀꯥꯡꯁꯣꯏ ꯄꯤꯖꯕ ꯌꯥꯕ ꯅꯠꯇꯦ ꯏꯆꯦꯒꯤ ꯆꯥꯅꯤꯡ ꯋꯥ
ꯀꯩꯁꯨꯝ ꯀꯥꯏꯗꯦ ꯀꯩꯁꯨꯝ ꯀꯥꯏꯗꯦ ꯑꯩꯗꯤ
ꯍꯣꯏ ꯏꯆꯦ ꯂꯥꯛꯑꯣꯀꯣ ꯀꯥꯎꯅꯤ ꯑꯩ ꯑꯩꯈꯣꯏꯒꯤ ꯉꯥꯅꯨ ꯈꯔꯁꯨ ꯂꯣꯏꯑꯦꯕ
ꯑ ꯑꯥ
ꯉꯥꯅꯨꯒꯨꯝꯕ ꯍꯛꯇ ꯊꯣꯡꯉꯝꯃꯗꯕꯅꯤ ꯏꯆꯦ ꯍꯣꯏꯂꯥꯛ
ꯑꯩ ꯉꯅꯨꯗꯤ ꯆꯥꯗꯤꯌꯦ
ꯃꯥ ꯆꯨꯝꯃꯤꯅꯤ ꯀꯣ ꯑꯗꯣ ꯌꯦꯟꯗꯤ ꯆꯥꯕꯥ ꯅꯠꯇꯔꯣ ꯏꯆꯦ ꯑꯣ ꯑꯗꯨꯏꯒꯅ ꯑꯩꯈꯣꯏꯒꯤ ꯌꯦꯟꯗꯣ ꯉꯥꯅꯨꯁꯨ ꯂꯣꯏꯌꯦ ꯑꯗꯣ ꯍꯦꯟ ꯑꯃ ꯍꯦꯛ ꯍꯥꯠꯂ ꯂꯣꯏꯔꯦ ꯂꯕ ꯐꯖꯕ ꯑꯃ ꯂꯩꯔꯝꯃꯤ ꯆꯞ ꯆꯥꯔꯦ ꯏꯆꯦ ꯍꯣꯏ ꯂꯥꯛꯄꯗ ꯊꯣꯡꯅꯕ
ꯍꯣ ꯍꯣꯏ ꯏꯆꯦ ꯑꯗꯨꯗꯤ ꯊꯝꯃꯒꯦ ꯁꯟꯗꯦꯗ ꯍꯥꯏꯔꯛꯑꯣ ꯉꯟꯅ ꯂꯥꯛꯑꯣ
ꯑꯥ ꯑꯥ
ꯍꯣꯏ ꯍꯣꯏ ꯊꯝꯃꯒꯦꯀꯣ ꯏꯆꯦ ꯑꯗꯨꯗꯤ
ꯑꯧ ꯑꯧ